ꯀꯥꯎ ꯇꯥꯔꯕꯔꯣ
ꯌꯥꯝ ꯇꯞꯅ ꯇꯥꯕ
ꯇꯞꯅ ꯇꯥꯏ ꯍꯥꯏꯔꯣ
ꯑꯥ
ꯎꯝ ꯈꯣ ꯍꯣ ꯍꯣ ꯌꯥꯔꯕ ꯌꯦꯡꯉꯣ
ꯊꯨ ꯌꯥꯏꯁ
ꯑ ꯃꯩ ꯌꯥꯎꯗꯕꯩ ꯃꯩ ꯆꯞꯀꯦ ꯇꯧꯖꯔꯝꯕꯅꯦ ꯌꯥꯅꯤ ꯍꯟꯗꯛ ꯈꯤꯇꯪ ꯆꯪ ꯊꯥꯔꯁꯤ ꯀꯔꯤ ꯂꯩꯔꯒꯦ ꯁꯨꯝ ꯇꯧꯔꯛꯄ꯭ꯔꯣ
ꯁꯤꯌꯨꯝ ꯇꯧꯔꯛꯏꯅꯦ ꯃꯇꯝ ꯈꯔ ꯂꯦꯟꯁꯦ ꯍꯥꯏꯗꯤ ꯂꯩꯗꯅ ꯄꯣꯠꯇꯣ ꯋꯥꯏ ꯍꯥꯏꯕ ꯃꯇꯝ ꯈꯔ ꯂꯦꯟꯒꯦ ꯈꯣꯠꯀꯦ ꯎꯝ ꯇꯧꯖꯦꯅ ꯃꯗꯤ ꯑꯣꯔꯦ ꯑꯗꯨꯝ ꯉꯥꯏꯇꯥꯕꯅꯤ ꯇꯨꯝꯗꯒ꯭ꯔꯅꯦꯅꯀꯣ ꯂꯩꯗꯅ ꯀꯃꯥꯏ ꯇꯧꯔꯤꯒꯦꯅ ꯐꯣꯟꯒ ꯇꯧꯖꯔꯛꯄꯅꯤꯗ ꯏꯇꯥꯎ ꯀꯩꯗꯧꯔꯤꯒꯦ
ꯐꯔꯦ ꯐꯔꯦ ꯆꯥꯛ ꯏꯁꯤꯡ ꯆꯥꯕꯤꯔꯕꯥ
ꯆꯥꯁꯤ ꯑꯈꯣꯏ ꯃꯥꯅ ꯀꯟꯅ ꯊꯣꯡꯉꯤ
ꯑꯥ ꯍꯧꯖꯤꯗꯩ ꯊꯣꯡꯕ ꯍꯧꯔꯕꯣ
ꯃꯔꯤ ꯀꯣꯛ ꯆꯥꯛ ꯑꯦ
ꯑꯩ ꯑꯦꯌꯔꯄꯤꯁ ꯍꯥꯞꯆꯤꯟꯂꯤꯖꯦ ꯇꯥꯕ꯭ꯔ ꯌꯦꯡꯉꯣꯅꯦ
ꯍꯤꯔꯣ ꯎꯝ ꯇꯥꯏ ꯇꯥꯏ꯫
ꯐꯖꯅ ꯇꯥꯔꯕ ꯌꯦꯡꯉꯣ꯫
ꯃꯌꯦꯛ ꯁꯦꯡꯅ ꯇꯥꯏ ꯑꯩꯒꯤ ꯅꯥꯛꯇ ꯊꯝꯃꯤ ꯐꯣꯟꯁꯤ ꯌꯥꯝꯃꯟꯗ꯭ꯔꯦ ꯑꯗꯨꯅ꫰꫰ ꯑꯝꯇ ꯂꯣꯏ ꯂꯧꯊꯣꯛꯈꯤꯒꯦ ꯃꯔꯝꯗꯤ꯫ ꯍꯥꯏꯗꯤ ꯏꯁꯥꯁꯦ ꯆꯣꯛꯊꯔꯛꯄꯅ ꯃꯔꯝ ꯑꯣꯏꯔꯒ ꯐꯣꯜ ꯌꯥꯝ ꯊꯥꯖꯤꯟꯕꯁꯦ ꯋꯥꯈꯜ ꯅꯨꯡꯉꯥꯏꯇꯦ꯫ ꯌꯦꯟ ꯃꯈꯣꯟꯗꯤ ꯇꯥꯏ ꯅꯪꯒꯤ ꯈꯣꯟꯖꯦꯟꯗꯤ ꯄꯤꯛꯊꯒꯔꯦ꯫ ꯌꯥꯝ ꯄꯤꯛꯅ ꯇꯕꯥ ꯍꯥꯏꯇꯔꯦ꯫ ꯌꯥꯝ ꯄꯤꯛꯅ ꯇꯥꯌꯦ ꯇꯥꯗꯕꯒ ꯆꯞ ꯃꯅꯥꯔꯦ꯫ ꯈꯤꯇꯪ ꯆꯪꯖꯟꯂ ꯉꯥꯡꯉꯣ꯫
ꯀꯤꯌꯥꯗ
ꯑꯥ ꯑꯍꯤꯡꯖꯦ
ꯃꯥꯏ ꯊꯕꯛ ꯑꯃ ꯊꯥꯕꯁꯤꯁꯨ ꯆꯪꯈ꯭ꯔꯦ ꯑꯗꯣ
ꯀꯔꯤ꯫
ꯀꯣꯔꯧ ꯃꯥꯅ ꯑꯃꯨꯛ ꯊꯣꯛꯆꯟꯂꯛꯄꯤꯅꯦ ꯇꯣꯏꯁꯤ ꯊꯥꯁꯤꯅ ꯆꯪꯗ꯭ꯔꯤꯉꯩꯗꯩ ꯁꯥꯟꯅꯔꯛꯄ ꯋꯥꯔꯤꯅꯤ꯫ ꯀꯣꯔꯧ ꯃꯥꯅ ꯑꯩꯈꯣꯏꯒꯤ ꯆꯤꯡ ꯑꯅꯤ ꯀꯥꯔꯛꯇꯒꯤ ꯂꯤꯊꯣꯔꯛꯑꯕꯧ ꯁꯥꯟꯅꯩ ꯇꯧꯔꯅꯤ ꯈꯣꯟꯖꯦꯟꯁꯤꯗꯤ ꯐꯖꯗꯔꯦ꯫ ꯑꯍꯤꯡ ꯇꯨꯝꯃꯥꯝꯗꯥꯏꯗ ꯋꯥꯔꯤ ꯁꯟꯅꯔꯛꯄꯕꯨ
ꯌꯦꯟꯁꯨ ꯀꯟꯅ ꯀꯟꯅ ꯈꯣꯡꯈꯠꯂꯛꯑꯦ ꯆꯥꯛ ꯂꯥꯡꯈꯠꯂꯛꯄꯁꯤꯗ ꯌꯦꯟ ꯈꯣꯡꯉꯤꯕ ꯌꯦꯟ ꯆꯅꯤꯡꯟꯈꯠꯂꯛꯄ ꯍꯥꯏꯇꯥꯥꯔꯦ꯫
ꯆꯞ ꯃꯅꯩ ꯑꯩꯈꯣꯏꯗꯤ ꯃꯅꯤꯡꯗ ꯎꯔꯣꯛ ꯑꯗꯒꯤ ꯌꯦꯟ꯫ ꯎꯆꯦꯛ ꯋꯥꯌꯥ ꯌꯥꯝ ꯈꯣꯡꯉꯦ ꯍꯥꯏꯇꯥꯔꯦ ꯑꯩꯈꯣꯏ ꯃꯅꯤꯡꯁꯦ ꯁꯣꯡꯕꯅꯤꯅ ꯎꯆꯦꯛ ꯋꯥꯌꯥ ꯌꯥꯝ ꯂꯩꯌꯦ ꯑꯗꯨꯅ ꯅꯣꯡꯉꯥꯜꯂꯛꯄ ꯑꯗꯨꯝ ꯇꯨꯝꯃꯝꯕꯗꯨ ꯃꯊꯥꯛꯇ ꯁꯨꯝ ꯍꯥꯏꯗꯤ ꯅꯨꯃꯤꯠꯅ ꯁꯨꯝ ꯊꯣꯛꯂꯛꯏꯉꯩ ꯃꯣꯏꯁꯨ ꯁꯨꯝ ꯋꯥꯡꯈꯠꯄꯤꯗꯣꯏꯅꯦꯕ꯫ ꯗꯥꯏꯔꯦꯛ ꯋꯥꯡꯅ ꯋꯥꯡꯅ ꯇꯣꯡꯒꯤꯗꯣꯏꯅꯦ ꯑꯗꯨꯒ ꯄꯥꯏꯒꯤꯗꯣꯏꯅꯦꯕ ꯑꯗꯨꯒ ꯑꯍꯤꯡ ꯅꯨꯃꯤꯠ ꯇꯥꯔꯝ ꯗꯥꯏꯗ ꯑꯃꯨꯛ ꯂꯣꯏꯅ ꯄꯥꯏꯔꯑꯒ ꯅꯨꯃꯤꯠꯅ ꯁꯨꯝ ꯆꯪꯒꯤꯕ ꯆꯪꯒꯤꯕꯗꯨ ꯌꯦꯡꯉ ꯌꯦꯡꯉꯒ꯫ ꯀꯨꯝꯗꯔꯛꯇꯣꯏꯅꯤ ꯇꯥꯕꯣ꯫ ꯑꯃꯨꯨꯛ ꯇꯞꯊꯈꯤꯕ ꯍꯥꯏꯇꯥꯔꯦ ꯅꯪꯒꯤ ꯈꯣꯟꯖꯦꯟ ꯗꯨ ꯂꯥꯞꯊꯣꯛꯄꯗꯧ ꯇꯧꯕ ꯌꯥꯔꯦ ꯑꯗꯨꯜ ꯇꯥꯕ ꯌꯥꯔꯤꯝꯅꯤꯅ ꯀꯩꯁꯨ ꯀꯥꯏꯗꯦ꯫
ꯌꯥꯝ ꯇꯞꯄꯦ ꯄꯥꯏꯔꯛꯑꯣ ꯄꯥꯏꯔꯛꯑꯣ ꯇꯥꯕꯗꯗꯤ ꯅꯨꯡꯉꯥꯏꯇ꯭ꯔꯦ꯫ ꯈꯔꯌꯥꯝ ꯅꯥꯛꯁꯤꯜꯂ ꯉꯥꯡꯉꯛꯑꯣ ꯌꯥꯏ ꯌꯥꯏ ꯑꯗꯨ ꯌꯥꯏ ꯌꯥꯝ ꯊꯤꯟ ꯌꯥꯏ꯫
ꯂꯥꯎ ꯊꯥꯕꯁꯨ ꯌꯥꯗꯕ
ꯃꯊꯪꯗꯒꯤꯗꯤ ꯑꯥ ꯑꯣ ꯐꯩ꯫ ꯑꯣꯞꯁꯟ ꯍꯥꯥꯞꯄꯦ ꯅꯤꯡꯁꯤꯡꯗꯦ꯫
ꯌꯥꯝ ꯀꯞꯈꯤꯕꯅꯤ ꯍꯥꯏꯇꯥꯔꯦ꯫
ꯎꯝ ꯃꯥꯗꯤ ꯈꯣꯟꯖꯦꯟꯅ ꯀꯟꯅ ꯉꯥꯡ ꯉꯝꯃꯛ ꯇꯕꯗꯣ꯫ ꯈꯥꯏꯕ ꯑꯝ ꯌꯥꯎꯁꯤꯜꯂꯛ ꯄꯗꯣ ꯄꯥꯁꯤꯟꯂꯒ ꯊꯣꯝꯃꯒ
ꯅꯣꯏ ꯑꯗꯨ꯫ ꯈꯪꯕ꯭ꯔꯣ
ꯇꯩꯕꯅꯤ
ꯀꯥꯏ ꯖꯒꯥꯗ
ꯅꯪ ꯏꯁꯄꯤꯀꯔꯗꯣ ꯀꯩꯗꯧꯋꯤ ꯍꯥꯏꯅꯣ
ꯀꯔꯤ
ꯐꯥꯔꯃꯥꯁꯤ ꯆꯠꯐꯝ ꯂꯣꯝꯗ ꯂꯩꯕꯅꯦ
ꯏꯁꯄꯤꯀꯔꯒꯤ ꯆꯥꯔꯁ ꯇꯧꯕꯝꯒꯤ ꯆꯥꯔꯖ ꯇꯧꯕꯝꯒꯤ ꯃꯈꯣꯛꯇꯣ ꯑꯩꯅ
ꯑꯣ ꯃꯗꯨ ꯌꯥꯝꯅ ꯐꯔꯛ ꯇꯥꯕꯅꯤ
ꯐꯣꯇꯣꯛ ꯄꯨꯁꯤꯟ ꯌꯥꯗꯕ ꯏꯁꯄꯤꯀꯔꯅꯦꯕꯗ ꯃꯣꯏꯅ ꯀꯃꯥꯏꯅ ꯁꯧꯖꯤꯜꯂꯒ ꯍꯥꯞꯇꯣꯏꯔꯥ ꯅꯠꯇ꯭ꯔꯒ ꯀꯃꯥꯏꯇꯧꯗꯣꯏꯅꯣ ꯈꯪꯗꯦ ꯑꯩꯁꯨ
ꯂꯧꯊꯣꯛꯄ ꯈꯣꯊꯣꯛꯄ ꯌꯥꯗꯕ ꯏꯁꯄꯤꯀ꯭ꯔꯔꯥ
ꯎꯝ
ꯂꯧꯊꯣꯛꯄ ꯍꯥꯏꯗꯤ ꯀꯩꯅꯣ ꯀꯩꯀꯥ ꯅꯠ ꯀꯩꯀꯥ ꯌꯥꯎꯗꯕꯤ
ꯌꯥꯎꯗꯕꯤ ꯃꯃꯥꯡꯗꯪ ꯐꯛꯄ ꯌꯥꯕ ꯏꯁꯄꯤꯀꯔ ꯖꯒꯥꯗꯪ ꯐꯛ ꯌꯥꯕ ꯁꯥꯔꯖꯔꯒꯤ ꯖꯒꯥ ꯍꯥꯏꯗ ꯐꯛꯐꯝ ꯑꯃ ꯌꯥꯎꯗꯦꯕ
ꯑꯩꯒꯤ ꯃꯊꯛꯇ ꯐꯥꯠꯂꯤꯕ ꯇꯤꯟ ꯇꯤꯟꯒꯤ ꯀꯩꯅꯣꯒ ꯐꯛꯂꯥꯡꯒ ꯇꯤꯟꯕ ꯐꯥꯡꯅꯕꯩ ꯀꯥꯔꯛꯁꯤꯗ ꯃꯉꯥꯥꯟ ꯆꯪꯕ ꯍꯧꯔꯛꯑꯦ ꯑꯗꯨ ꯇꯥꯛꯄꯗꯤ ꯅꯣꯡꯉꯥꯜꯂꯦꯅ ꯇꯥꯛꯄꯅꯤ
ꯌꯦꯡꯖꯅꯤ ꯅꯪꯒꯤꯗꯤ ꯃꯩ ꯉꯥꯟꯗ ꯅꯣꯏꯗꯒꯤꯗꯤ ꯑꯩꯈꯣꯏꯅ ꯍꯥꯟꯅ ꯅꯨꯃꯤꯠꯊꯣꯛꯐꯝ ꯊꯣꯛꯄꯅꯤ
ꯃꯩꯉꯥꯟꯗꯤ
ꯉꯥꯟꯕꯗꯤ ꯉꯥꯜꯂꯦ ꯁꯤꯗꯒꯤ ꯌꯦꯡꯕꯗ ꯂꯝꯄꯥꯛꯇꯤ ꯎꯔꯦ ꯍꯥꯏꯇꯥꯔꯦ
ꯌꯥꯝꯅ ꯑꯐꯕ ꯋꯥꯔꯤ ꯑꯃꯅꯤ ꯑ ꯊꯦꯡꯅ ꯊꯦꯡꯖꯤꯟꯂꯛꯄꯅꯦ
ꯌꯥꯍꯧ ꯉꯟꯕꯖꯦ ꯀꯩ ꯐꯥꯎꯒꯦ
ꯨꯌꯥꯝ ꯊꯤ ꯅꯨꯡꯉꯥꯏꯕ ꯐꯥꯎꯋꯤ ꯏꯁꯥꯥꯗꯤ ꯁꯤꯗꯧꯋꯤ
ꯅꯣꯡꯉꯥꯜꯂꯦ ꯅꯣꯡꯉꯥꯜꯂꯦ ꯑꯥ ꯂꯣꯏ ꯉꯥꯟꯅ ꯎꯔꯦ ꯍꯥꯏꯇꯥꯔꯦ ꯑꯩꯈꯣꯏ ꯍꯨꯏꯕꯧꯇ ꯅꯈꯣꯔꯒ ꯂꯣꯡꯉꯥ ꯇꯥ ꯂꯩꯒ꯭ꯔꯦ ꯍꯥꯏꯇꯥꯔꯦꯀꯣ
ꯑꯗꯨ ꯑꯩ ꯍꯨꯏꯅ ꯌꯨꯝ ꯁꯪꯅꯕꯅꯤ ꯑꯗꯣ ꯑꯩꯩꯅ ꯑꯣꯏꯅ ꯁꯪꯉꯦ ꯑꯗꯣ ꯍꯨꯏꯁꯦ ꯑꯩ ꯇꯥꯗꯧꯔꯤꯕꯥ ꯀꯩꯅꯣ
ꯆꯨꯝꯗꯣꯏꯟ ꯆꯨꯝꯗꯣꯏꯟ
ꯎꯝ ꯋꯦꯗꯔꯁꯦ ꯆꯤꯡꯁꯥꯡ ꯂꯥꯛꯄ ꯋꯥꯔꯤꯒꯤ ꯋꯦꯗꯔ ꯌꯥꯝ ꯃꯥꯟꯕ ꯍꯥꯏꯇꯥꯔꯦ ꯑ ꯁꯣꯝ ꯆꯤꯡꯁꯥꯡ ꯂꯥꯛꯄ ꯈꯪꯕ꯭ꯔꯣ
ꯋꯥ ꯑꯗꯨꯝ ꯉꯥꯡꯕꯤꯔꯛꯎꯅꯦ ꯁꯨꯝ
ꯇꯥꯗ꯭ꯔꯣ ꯑꯩꯅ ꯉꯥꯡꯕꯁꯤ
ꯇꯥꯏ ꯇꯥꯏ
ꯆꯤꯡꯁꯥꯡ ꯂꯥꯛꯄ ꯈꯪꯗ꯭ꯔꯕ
ꯆꯤꯡꯁꯥꯡ ꯂꯥꯛꯄ ꯋꯦꯗ꯭ꯔ ꯃꯥꯜꯂꯦ ꯍꯥꯏꯔꯤꯕ
ꯆꯤꯡꯁꯥꯡ ꯂꯥꯛꯄ ꯑꯦꯅꯤꯃꯦꯁꯟꯒꯤ ꯋꯦꯗ꯭ꯔ ꯃꯥꯜꯂꯦꯕ ꯑꯩ ꯍꯧꯖꯤꯛ ꯂꯩꯖꯩꯁꯤ ꯊꯣꯡꯒꯥꯟꯗ ꯂꯩꯖꯕꯅꯤ ꯍꯥꯏꯗꯤ ꯉꯟꯅ ꯍꯧꯒꯠꯂꯒ ꯂꯥꯏꯔꯤꯛ ꯂꯥꯏꯁꯨ ꯄꯥꯕꯩ ꯍꯧꯒꯠꯆꯔꯛꯄꯅꯦ ꯑꯩ ꯍꯧꯖꯤꯛꯁꯦ
ꯑꯗꯨꯗ ꯏꯈꯪ ꯈꯪꯍꯧꯗꯕ ꯑꯩꯅ ꯐꯣꯟ ꯇꯧꯁꯟꯂꯛꯄꯩ ꯃꯑꯣꯡꯅꯤꯅꯦ
ꯃꯥꯅꯦ ꯌꯥꯝ ꯁꯔꯄ꯭ꯔꯥꯏꯖꯤꯡꯂꯤ ꯍꯥꯏꯇꯥꯔꯦꯀꯣ ꯑꯩ ꯐꯣꯟ ꯉꯛꯇꯤ ꯉꯛꯇꯦ ꯑꯗꯨꯕꯨ ꯁꯔꯄꯔꯥꯏꯁꯇꯤ ꯐꯥꯎꯕ ꯍꯥꯏꯇꯥꯔꯦ ꯎꯆꯦꯛ ꯋꯥꯌꯥ ꯈꯣꯡꯕ ꯃꯈꯣꯟ ꯇꯥꯔꯝꯒꯅꯤ ꯇꯥꯗ꯭ꯔꯣ
ꯎꯆꯦꯛ ꯋꯥꯌꯥ ꯈꯣꯡꯕ ꯇꯥꯏ ꯑꯩꯈꯣꯏꯖꯨ ꯃꯅꯤꯡꯗ ꯈꯣꯡꯉꯤ
ꯈꯪꯅꯤ
ꯀꯩꯅꯣ
ꯑꯩꯈꯣꯏꯒꯤ ꯍꯨꯏ ꯑꯃꯨꯕꯖꯤ ꯆꯦꯟꯊꯣꯔꯛꯄꯖꯤꯗ ꯑꯩꯒꯤ ꯀꯔꯥꯡ ꯃꯌꯥꯖꯤꯗ ꯆꯦꯟꯖꯤꯟꯂꯛꯄꯖꯤꯗ ꯑꯩ ꯈꯪꯕ ꯍꯥꯏꯇꯥꯔꯦ
ꯑꯣ ꯌꯥꯝ ꯐꯩꯩ ꯑꯗꯨꯗꯤ ꯑꯥ ꯑꯥ ꯅꯍꯥꯟ ꯇꯥꯡ ꯀꯨꯟꯊ꯭ꯔꯥꯗꯤ ꯑꯩꯒꯤ ꯐꯣꯟꯖꯦ ꯔꯦꯀꯣꯔꯠꯁꯦ ꯃꯊꯟꯇ ꯑꯗꯨꯝ ꯂꯧꯖꯕꯅꯦ ꯍꯥꯏꯇꯥꯔꯦ
ꯑꯣ ꯇꯥꯡ ꯀꯨꯟꯊ꯭ꯔꯥꯗ ꯐꯣꯟ ꯔꯦꯀꯣꯔꯠꯁꯦ ꯌꯥꯎꯔꯒ ꯂꯩꯔꯝꯃꯦ
ꯑꯗꯨ ꯀꯩꯅꯣꯅꯦ ꯃꯔꯨꯞ ꯀꯩꯅꯣꯝꯇ ꯍꯥꯏꯖꯒꯦ ꯃꯔꯨꯞꯀꯤ ꯍꯤꯞꯄꯤꯗꯨ ꯂꯩꯗꯨ ꯑꯝꯇ ꯍꯧꯒꯠꯄꯤꯌꯨ ꯑꯗꯨꯒ ꯊꯝꯐꯝꯝꯗ ꯊꯝꯃꯒ ꯏꯁꯤꯡ ꯑꯝꯇ ꯊꯛꯆꯟꯕꯤꯔꯗꯤ ꯈꯣꯟꯖꯦꯜꯗꯨ ꯈꯔ ꯐꯔꯛꯀꯅꯤꯅ ꯈꯟꯖꯩ ꯅꯠꯇ꯭ꯔꯒꯗꯤ ꯇꯧꯒꯗꯕ ꯊꯕꯛ ꯃꯌꯥꯝꯁꯦ ꯇꯨꯝꯁꯤꯟꯈ꯭ꯔꯒꯗꯤ ꯁꯨꯝ ꯇꯨꯝꯅꯤꯡꯉꯛꯑꯅꯤ ꯍꯥꯏꯇꯥꯔꯦ
ꯍꯧꯒꯠꯆꯒꯦ ꯑꯩ ꯁꯤꯒꯤ ꯃꯤꯅꯠꯁꯦ ꯂꯣꯏꯕꯒ ꯄꯥꯕ ꯍꯧꯒꯠꯆꯒꯦ
ꯅꯨꯄꯥ ꯊꯣꯛꯄꯤꯌꯣ ꯅꯨꯄꯥ ꯊꯣꯛꯄꯤꯌꯣ ꯃꯇꯝ ꯑꯃꯗ ꯅꯨꯄꯥꯒꯁꯤ ꯂꯥꯟ ꯆꯠꯂꯝꯃꯤꯕꯅꯤ
ꯃꯅꯤ ꯍꯧꯖꯤꯛꯀꯤ ꯃꯇꯝꯗꯗꯤ ꯅꯨꯄꯤꯒ
ꯃꯥꯅꯤ ꯀꯩꯅꯣ ꯍꯥꯏꯖꯕꯣ ꯅꯣꯡꯃꯩ ꯑꯃ ꯄꯥꯔꯦ ꯂꯩꯈꯣꯝꯃꯒ ꯇꯨꯝꯕ ꯆꯥꯕꯥ ꯈꯪꯗꯒꯩ ꯂꯥꯟ ꯃꯤꯑꯣꯏ ꯋꯥꯔꯝꯃꯤꯕꯅꯤ ꯏꯄꯥ ꯏꯄꯨꯁꯤꯡ ꯑꯁꯤꯗꯩꯗ ꯑꯗꯨꯅ ꯑꯩꯈꯣꯏꯅ ꯈꯪꯁꯤ ꯃꯁꯤꯗꯒꯤ ꯀꯩꯁꯨ ꯂꯩꯕꯥ ꯅꯠꯇꯦ ꯄꯦꯅꯥꯥꯃꯨꯛ ꯂꯥꯏ ꯄꯦꯅꯥ ꯈꯣꯡꯕꯨꯗꯤ ꯍꯩꯇꯦ
ꯑꯗꯨꯗꯤ ꯃꯈꯣꯟ
ꯈꯅꯥꯎꯁꯨ ꯌꯥꯁꯜꯂꯛꯇ꯭ꯔꯦ
ꯎ
ꯑꯗꯨꯅ ꯍꯌꯦꯡ ꯁꯤꯡ ꯐꯨꯠꯂꯒ ꯊꯛꯄ ꯃꯇꯝꯗ ꯑꯁ ꯐꯖꯅ ꯎꯆꯦꯛ ꯎꯌꯥ ꯈꯣꯡꯕꯩ ꯃꯈꯣꯟꯁꯦ ꯇꯥꯔꯒ ꯑꯁꯨꯝ ꯀꯩꯅꯣꯅꯤ ꯃꯇꯝꯁꯨ ꯇꯥꯁꯜꯂꯛꯑꯦ ꯑꯗꯣ ꯑꯩ ꯆꯤꯟ ꯌꯥ ꯑꯝꯇ ꯁꯦꯡꯗꯣꯛꯆꯔꯨꯒꯦ ꯊꯕꯛ ꯊꯝꯖꯔꯒꯦ
ꯍꯣꯏ ꯑꯩꯗ
ꯅꯠꯇꯦ ꯅꯠꯇꯦ ꯑꯗꯣ ꯍꯧꯒꯠꯄꯤꯔꯒ ꯏꯁꯤꯡ ꯃꯥꯏꯁꯤꯡ ꯊꯥꯔꯒ ꯑꯝꯛꯇꯪ ꯇꯧꯕꯤꯔꯛꯑꯣ
ꯍꯣꯏ ꯇꯧꯖꯔꯀꯦ ꯑꯗꯣ ꯀꯛꯄꯒꯤꯗꯣ ꯊꯣꯛꯂꯛꯇ꯭ꯔꯦ ꯅꯪꯅ ꯀꯛꯄꯗ ꯀꯩꯁꯨ ꯀꯥꯏꯗꯕꯖꯠꯂꯥ ꯉꯪꯅ ꯀꯛꯄꯗ ꯀꯩꯁꯨ ꯀꯥꯏꯗꯕ꯭ꯔꯣ ꯇꯧ ꯑꯗꯨꯗꯤ ꯑꯩ ꯀꯛꯅꯕ ꯊꯣꯈꯤꯗꯔ꯭ꯦ